ꯇꯝꯅꯕꯣ
ꯇꯣꯝ ꯇꯣꯗ
ꯑꯣ ꯑꯩ ꯊꯦꯡꯉꯝꯃꯗ꯭ꯔꯅ ꯆꯨꯝꯃꯝꯃꯗ꯭ꯔꯥꯅ ꯐꯣꯟ ꯇꯧꯔꯛꯏꯁꯦꯅ ꯍꯌꯦꯡ ꯅꯣꯡꯉꯥꯜꯂ ꯇꯧꯔꯛꯑꯁꯤꯔꯅ ꯈꯜꯂꯝꯃꯤꯅꯦ ꯑꯩ ꯏꯆꯥꯥ ꯇꯣꯛꯄ ꯀꯨꯏꯗꯒ ꯍꯔꯠꯇꯔ ꯍꯥꯏ ꯑꯣ ꯐꯔꯦ ꯐꯔꯦ ꯑꯗ ꯑꯩꯗꯤ ꯊꯦꯡ ꯊꯦꯡꯅ ꯅꯪ ꯇꯨꯝꯃꯗ꯭ꯔꯒꯗꯤ ꯀꯩꯅꯇ ꯍꯪꯒꯤꯅ ꯍꯣꯝꯗ ꯇꯧꯔꯤꯕ ꯑꯌꯛ ꯑꯌꯨꯛꯇꯗꯤ ꯑꯗꯨ ꯅꯨꯃꯤꯩ ꯁꯪꯗꯕ ꯃꯥꯟꯖꯤ ꯇ ꯈꯥꯏ ꯄꯅꯤ ꯊꯣ ꯀ ꯁꯣꯋꯦ ꯏ ꯊꯅꯦꯁꯤ ꯃꯖ ꯑꯣ ꯀꯅꯤꯗ ꯅꯪ ꯅꯥꯏꯕꯔꯤ ꯆꯠꯂꯦꯕ ꯁꯨꯝ ꯇꯥꯕ ꯑꯗ ꯑꯩꯁꯦ ꯑꯅꯛꯄꯗ ꯅꯪ ꯐꯒꯗ꯭ꯔꯥ ꯅꯪꯒꯤꯗꯨꯅ ꯅꯨꯡꯉꯥꯏ ꯅꯪꯒꯤꯗꯨꯅ ꯀꯃꯥꯏꯅ ꯇꯧꯕꯅꯣ ꯑꯩꯁꯨ ꯆꯠꯄꯗꯤ ꯆꯠꯅꯤꯡꯕ ꯑꯗꯒꯤ ꯀꯃꯥꯏ ꯀꯃꯥꯏ ꯇꯧꯕꯅꯣ ꯑꯩꯁꯦ ꯃꯔꯝꯗ ꯀꯩꯅꯣ ꯈꯔ ꯈꯪꯁꯤꯡꯅꯤꯡꯗꯅ ꯍꯞꯉꯛꯀꯦꯅ ꯇꯧꯔꯛꯏꯅꯤꯅꯦ ꯅꯪ ꯆꯠꯂꯤꯗꯨ ꯃꯐꯝꯗꯨꯅ ꯀꯃꯥꯏꯅ ꯇꯧꯕꯅꯣ
ꯂꯩꯖꯠꯂꯦ ꯂꯥꯏꯕ꯭ꯔꯦꯔꯤꯁꯦ ꯑꯩꯒꯤ ꯑꯩꯅ ꯆꯠꯂꯤꯁꯦ ꯀꯤꯂꯣꯃꯤꯇꯔ ꯇꯔꯃꯥꯅꯤ ꯑꯃꯃꯨꯛꯀꯤ ꯊꯣꯡ ꯑꯃ ꯂꯩꯌꯦꯕ ꯑ ꯊꯣꯡꯗꯣꯏꯕꯔꯛꯇ ꯂꯥꯏꯕ꯭ꯔꯦꯔꯤ ꯍꯥꯡꯉꯦ ꯑꯗꯨꯗ ꯆꯠꯄꯅꯦ ꯁꯣ ꯁꯤꯒꯤꯗꯤꯦ ꯂꯥꯏꯕ꯭ꯔꯦꯔꯤꯁꯦ ꯀꯩꯅꯣ ꯇꯧꯋꯦ ꯍꯥꯟꯅ ꯖꯤꯝ ꯇꯧꯔꯝꯃꯦꯕ ꯃꯥꯒꯤ ꯂꯥꯏꯕ꯭ꯔꯦꯔꯤ ꯃꯐꯝꯁꯦ ꯑ ꯍꯟꯗꯛꯇꯅꯦꯕ ꯃꯥꯅ ꯂ ꯌꯣꯟꯊꯣꯏꯁꯦ ꯑꯗꯨꯗ ꯑꯩꯅ ꯁ ꯈꯟꯕꯗ ꯃꯥꯒꯤ ꯖꯤꯝ ꯇꯧꯕꯁꯦ ꯑꯩꯈꯣꯏꯅ ꯊꯥꯏꯅ ꯎꯕ ꯃꯇꯝꯗ ꯖꯤꯝꯒꯤꯁꯦ ꯃꯤ ꯌꯥꯝ ꯀꯟꯅ ꯂꯥꯛꯄ ꯎꯗꯦꯕ ꯀꯩꯒꯤꯅꯣ ꯍꯥꯏ ꯀꯥꯟꯗ ꯖꯤꯝ ꯇꯧꯕꯁ ꯑꯁꯤꯗꯤ ꯄꯩꯁꯥ ꯈꯤꯇꯪ ꯍꯦꯟꯅ ꯆꯪꯉꯤꯗꯅ ꯍꯥꯏꯗꯤ ꯂꯥꯛ ꯑꯇꯣꯔꯤꯕ ꯃꯤꯁꯦ ꯍꯧꯖꯤꯛꯄꯨꯗꯤ ꯌꯥꯝ ꯇ꯭ꯔꯦꯟ ꯑꯣꯏꯅ ꯆꯠꯅꯔꯒꯁꯨ ꯂꯥꯛ ꯑꯠꯇꯣꯏꯕ ꯃꯤꯁꯦ ꯄꯩꯁꯥ ꯊꯥꯗꯗ ꯌꯥꯕꯣꯠꯇꯦ ꯆꯥꯕꯒꯤ ꯄꯣꯠ ꯇꯤꯟꯒꯤ ꯑꯗꯨꯒꯤ ꯑꯗꯥꯒꯤ ꯃꯌꯥꯝ ꯊꯥꯗꯕ ꯌꯥꯗꯕꯅꯤꯅ ꯖꯤꯝꯁꯦ ꯄꯥꯛ ꯄꯥꯛ ꯆꯠꯄ ꯉꯝꯅꯗꯦꯕ ꯍꯥꯏꯗꯤ ꯂꯛꯖꯔꯤ ꯑꯣꯏꯅ ꯄꯥꯝꯅꯔꯒꯁꯨ ꯎꯝ ꯑꯗꯣ ꯃꯥꯁꯦ ꯇꯣꯡꯕ ꯈꯛꯇ ꯈꯤꯇꯪ ꯋꯥꯠꯄ ꯃꯥꯜꯂꯦꯕ ꯑꯩꯅ ꯆꯠꯂꯤꯕ ꯂꯥꯏ ꯔꯤꯁꯦ ꯏꯃꯥꯟꯅꯕꯒꯤꯅꯦ ꯑꯗꯨꯗ ꯃꯥ ꯖꯤꯝꯗꯣꯝꯗꯨ ꯇꯣꯛꯊꯣꯛꯈ꯭ꯔꯦ ꯇꯧꯊꯣꯛꯈ꯭ꯔꯒ ꯃꯥꯁꯦ ꯂꯥꯏꯕ꯭ꯔꯦꯔꯤ ꯑꯣꯏꯅ ꯍꯥꯡꯕꯅꯦꯕ ꯑꯗꯨꯅ ꯂꯥꯏꯕ꯭ꯔꯦꯔꯤ ꯍꯥꯡꯂꯛꯄꯗꯒꯤ ꯀꯋꯥ ꯍꯦꯛ ꯇ ꯃꯥꯒꯤ ꯃꯐꯝꯁꯦ ꯗꯨꯀꯥꯟ ꯃꯐꯝꯁꯦ ꯂꯥꯏꯔꯤꯛ ꯄꯥꯕ ꯂꯥꯛꯄꯁꯦ ꯍꯦꯛꯇ ꯊꯥ ꯐꯥꯎꯗꯦ ꯀ ꯀꯅꯤ ꯀ ꯏꯅꯥ ꯍ ꯑꯗ ꯑꯩꯅ ꯈꯜꯂꯦꯕ ꯑꯣ ꯃꯤꯁꯦ ꯂꯥꯏꯔꯤꯛꯀꯤ ꯑꯦꯠꯃꯣꯁꯐꯤꯌꯔꯁꯤꯗ ꯁꯨꯝ ꯌꯥꯝꯅ ꯍꯦꯟꯅ ꯀꯩꯅꯣ ꯑꯣꯏꯕꯗꯣ ꯎ ꯊꯋꯥꯏ ꯌꯥ ꯄꯣꯛꯎꯕꯗꯣ ꯁꯦꯡꯅ ꯍꯥꯏꯔꯒ ꯑꯗꯨꯗꯣ ꯇꯧꯋꯦꯕ ꯑ ꯑꯌꯥꯝꯕ ꯃꯇꯝꯗ ꯑꯩꯁꯨ ꯉꯥꯏꯔꯦ ꯌꯨꯝꯗ ꯂꯥꯏꯔꯤꯛ ꯄꯥꯕ ꯍꯥꯏꯁꯦ ꯀꯩꯅꯣ ꯇꯧꯋꯦꯕ ꯍꯥꯏꯗꯤ ꯆꯔꯥꯡ ꯈꯣꯏꯔꯥꯡꯅꯔꯒ
ꯂꯕꯦꯔꯤ ꯑ ꯂꯥꯏꯕ꯭ꯔꯦꯔꯤꯗ ꯄꯥꯕꯒꯗꯤ ꯑꯗꯨꯝ ꯈꯔꯗꯤ ꯈꯦꯠꯅꯔꯝꯒꯅꯤꯅ
ꯈꯔꯗ ꯅꯠꯇ꯭ꯔꯦ ꯌꯨꯝꯗ ꯍꯥꯏ ꯁꯦ ꯑꯩ ꯍꯥꯏꯒꯦꯕ ꯌꯨꯝꯁꯦ ꯐꯣꯟꯁꯦ ꯄꯥꯏꯅꯤ ꯐꯣꯟ ꯄꯥꯏꯔꯁꯨ ꯏꯁꯥꯅ ꯅꯤꯡꯇꯝꯅ ꯄꯥꯏꯔꯦ ꯌꯨꯝꯗꯗꯤ ꯅꯥꯀꯟꯗ ꯀꯅꯥꯅꯣ ꯑꯅ ꯏꯃꯥꯅ ꯏꯆꯦꯅ ꯅꯠꯇ꯭ꯔꯒ ꯏꯅꯥꯎꯅ ꯀꯩꯅꯣꯝ ꯍꯥꯏꯔꯛꯄꯗ ꯊꯣꯛꯇꯕ ꯉꯝꯗꯦ ꯐꯁ ꯇꯣ ꯃꯆꯤꯠ ꯃꯆꯤꯠ ꯃꯆꯤꯠ ꯀꯥꯏꯕꯗꯨꯅ ꯑꯩꯈꯣꯏꯗ ꯀꯩꯅꯣꯝ ꯁꯥꯒꯠꯂꯛꯄ ꯃꯇꯝꯗ ꯉꯝꯗꯦꯕ ꯑꯗꯨꯒ ꯂꯥꯏꯕ꯭ꯔꯦꯔꯤ ꯆꯠꯂꯤꯁꯤꯅ ꯀꯩꯗꯧꯔꯀꯥꯟꯗ ꯂꯥꯏꯔꯤꯛꯀꯤ ꯑꯦꯠꯃꯣꯁꯐꯤꯌꯔꯅꯦꯕ ꯂꯩꯔꯤꯗꯣ ꯂꯥꯛꯏꯕ ꯃꯌꯥꯝꯗꯣ ꯃꯥ ꯃꯥ ꯊꯣꯛꯄ ꯂꯥꯏꯔꯤꯠꯇꯣ ꯄꯥꯟꯅꯅꯤ ꯑꯗꯨꯗ ꯑꯩꯅ ꯐꯣꯔ ꯃꯜꯂꯨꯕ ꯕꯅ ꯏꯀꯥꯏꯗꯣꯏꯅꯤ ꯑꯩ ꯑꯗꯨꯒ ꯌꯨꯝꯗꯗꯤ ꯑꯩꯅ ꯍꯥꯏꯕꯅꯤ ꯈꯞ ꯈꯞ ꯈꯞ ꯆꯤꯡꯉꯒ ꯇꯨꯝꯅꯤꯡꯉꯛꯄ ꯃꯇꯝꯗ ꯐꯠꯥꯎ ꯈꯨꯝꯖꯤꯜꯂꯝꯃꯒ ꯐꯃꯨꯡꯒ ꯂꯩꯔꯗꯤ ꯐꯠꯂꯞ ꯇꯃꯤꯗꯅꯥ ꯂꯥꯏꯕ꯭ꯔꯦꯔꯤꯒꯤꯁꯤꯅ ꯀꯃꯥꯏꯅ ꯇꯧꯒꯦ ꯑꯗꯨꯗ ꯉꯥꯏꯍꯥꯛꯇꯪꯒ ꯇꯧꯁꯤꯜꯂꯒ ꯍꯥꯏꯇꯥꯔꯦꯅꯦ ꯑ ꯀꯣꯀꯥ ꯍꯥꯏꯦꯩꯅꯣꯣꯟꯗꯁ ꯁꯟꯅꯔꯒ ꯉꯥꯏꯍꯥꯛ ꯎꯏꯕꯗꯣ ꯄꯥꯛꯂꯥꯎꯅ ꯃꯤꯅꯤꯠ ꯑꯅꯤꯒꯨꯝꯕ ꯑꯍꯨꯝꯒꯨꯝꯕ
ꯇꯨꯝꯅꯤꯡꯕꯗꯤ ꯑꯗꯨꯝ ꯐꯥꯔꯛꯄꯁꯨ ꯌꯥꯎꯕ꯭ꯔꯥ ꯑꯗꯨꯝ
ꯇꯨꯝꯅꯤꯡꯉꯛꯑꯦꯕ ꯑꯁꯨꯝ ꯀꯨꯏꯅ ꯄꯁꯤꯜꯂꯛꯄꯗꯣ ꯑꯗꯨꯗ ꯐꯠ ꯂꯥꯎꯅ ꯎꯏꯕꯗꯣ ꯀꯣꯛꯀ ꯅꯣꯟꯗꯔꯒ ꯂꯥꯏꯠꯀ ꯃꯨꯊꯠꯂꯒ ꯑꯗꯨ ꯑꯗꯨ ꯌꯥ ꯀꯨꯏꯅ ꯉꯝꯗꯦꯕ ꯀꯩꯒꯤꯅꯣ ꯀ ꯃꯤ ꯊꯪꯅ ꯆꯥꯅꯕꯗ ꯂꯥꯏꯔꯤꯛ ꯂꯣꯏ ꯄꯥꯟꯅꯕꯅꯤꯅ ꯑꯩ ꯀꯣ ꯑꯩ ꯇꯨꯝ ꯂꯩꯗꯣꯏꯅꯣꯕ ꯃꯤꯗꯨꯗ
ꯍꯣꯏ
ꯑꯗꯨꯒꯨꯝꯕꯒꯤꯈꯤꯇ ꯈꯤꯇꯪ ꯑꯩꯉꯣꯟꯗ ꯔꯨꯜ ꯑꯃ ꯂꯩꯔꯛꯄꯗꯣ ꯑꯗꯨꯅ ꯂꯥꯏꯔꯤꯛ ꯄꯥꯕꯁꯦ ꯃꯄꯨꯡ ꯐꯥꯅ ꯐꯣꯀꯁ ꯇꯧ ꯉꯝꯃꯦꯕ
ꯑꯣ ꯗꯣꯢꯖꯨ ꯑꯗꯨꯝ ꯂꯥꯛꯄꯗꯗꯤ ꯂꯥꯏꯕ꯭ꯔꯦꯔꯤꯁꯤ ꯂꯥꯛꯄ ꯁꯦ ꯑꯉꯥꯡ ꯑꯍꯟꯗꯤ ꯈꯥꯏꯗꯕ꯭ꯔꯥ ꯑꯗꯨꯝ ꯍꯅꯨ ꯍꯅꯥ ꯑꯣꯏꯔꯁꯨ ꯑꯩꯈꯣꯏ ꯊꯕꯛ ꯀ ꯇꯧꯔꯕ ꯃꯤ ꯑꯣꯏꯔꯁꯨ ꯑꯗꯨꯝ ꯂꯥꯛꯄ ꯌꯥꯎꯕ꯭ꯔꯥ ꯀꯔꯝ ꯀꯔꯝꯕ ꯃꯤꯁꯤꯡ ꯑꯗꯨꯝ ꯂꯥꯛꯀꯦ ꯍꯥꯏꯗꯤ ꯑꯦꯖꯛꯖꯥꯝ ꯊꯥꯕ ꯃꯤ ꯈꯛ ꯅꯠꯇꯅ ꯁꯥꯇ꯭ꯔꯁꯨ ꯀꯣ ꯑꯗꯩꯗꯤ ꯑꯍꯟꯁꯤꯡ ꯆꯍꯤꯒ ꯌꯥꯝꯃꯕ ꯑꯗꯨꯝꯕ ꯂꯥꯛꯄꯁꯤꯡꯅꯤ
ꯀꯩꯅꯣ ꯇꯧꯋꯦ ꯂꯩꯐꯝ ꯂꯩꯐꯝꯅ ꯄꯨꯏ ꯂꯩꯐꯝ ꯂꯩꯐꯝꯅ ꯄꯨꯏ ꯍꯥꯏꯗꯤ ꯂꯥꯏꯕ꯭ꯔꯦꯔꯤ ꯆꯦ ꯑꯩꯈꯣꯏ ꯈꯨꯔꯥꯏꯗ ꯍꯥꯏꯇꯥꯔꯦ ꯃꯐꯝ ꯑꯅꯤ ꯍꯥꯡꯉꯦꯕꯀꯣ ꯑꯗꯨꯒ ꯀꯩꯁꯥꯝꯄꯥꯠ ꯁ꯭ꯋꯥꯏꯗꯁꯨ ꯂꯥꯏꯕ꯭ꯔꯦꯔꯤ ꯌꯥꯝ ꯂꯩ ꯀꯣ ꯑꯗꯒꯤ ꯑ ꯋꯥꯡꯈꯩ ꯗ ꯂꯩ ꯆꯤꯡꯃꯩꯔꯣꯡꯗ ꯂꯩ ꯃꯐꯝ ꯃꯐꯝꯗ ꯄꯨꯏ ꯍꯥꯏꯔꯛꯏꯁꯦ ꯑꯇꯩꯒꯤ ꯅꯠꯇꯦꯗ ꯂꯥꯛꯀꯗꯕ ꯃꯤꯙꯥꯁꯦ
ꯎꯝ
ꯀꯩꯁꯥꯝꯄꯥꯠ ꯑꯁ꯭ꯋꯥꯏꯗ ꯍꯥꯡꯕꯁꯤꯅ ꯀꯩꯗꯧꯒꯦ ꯀꯥꯟꯗ ꯅꯤꯠ ꯑꯦꯛꯖꯥꯝ ꯊꯥꯕꯒꯨꯝꯕ ꯀꯣ ꯗꯣꯛꯇꯔꯒꯤꯅꯤ ꯈꯪꯗꯦ ꯑꯦꯅꯤ ꯀꯩꯅꯣꯝꯒꯤ ꯀꯣꯆꯤꯡꯒꯤ ꯅꯨꯡꯆꯤꯡꯒꯤ ꯑꯗꯨꯒꯤ ꯑꯗꯨꯒꯤ ꯁꯨꯝꯕꯒꯤ ꯑꯉꯥꯡ ꯑꯌꯥꯝꯕ ꯍꯥꯏꯇꯥꯔꯦꯅꯦ ꯈꯔ ꯅꯧꯔꯤꯕ ꯑꯉꯥꯡ ꯑꯌꯥꯝꯕ ꯐꯝꯃꯦꯕ ꯎꯝ ꯀꯩꯁꯕꯥ ꯁꯋꯥꯏꯗ ꯇꯧꯕ ꯂꯥꯏꯕ꯭ꯔꯦꯔꯤꯁꯤꯡꯁꯦ ꯑꯗ ꯈꯤꯇꯪ ꯇꯪ ꯃꯇꯥꯏ ꯑꯣꯏꯊꯣꯔꯛꯑꯒꯅ ꯀꯩꯗꯧꯔꯦ ꯍꯥꯏꯔ ꯀꯥꯟꯗ ꯑꯌꯥꯝꯕꯅ ꯌꯨ ꯄꯤ ꯑꯦꯁ ꯁꯤ ꯑꯦꯝ ꯄꯤ ꯑꯦꯁ ꯁꯤ ꯇꯣꯉꯥꯟ ꯇꯣꯉꯥꯟꯕ ꯑꯦꯛꯖꯥꯝ ꯁꯤꯚꯤꯜ ꯁꯥꯔꯚꯤꯁꯀꯤ ꯊꯥꯔꯤꯕ ꯃꯌꯥꯝꯁꯦ ꯁꯤꯒꯨꯝꯕ ꯊꯥꯕꯒꯤ ꯀꯩꯅꯣꯁꯤꯅ ꯑꯉꯥꯡꯁꯤꯡꯁꯤꯅ ꯍꯦꯜꯂꯦ ꯂꯥꯛꯄ ꯑꯉꯥꯡ ꯍꯥꯏꯗꯤ ꯁꯅꯤꯌꯔ ꯑꯣꯏꯒꯦꯥꯖꯨꯅꯤꯔ ꯑꯣꯏꯒꯦꯥ ꯁꯤꯔ ꯃꯤꯁꯦ
ꯎꯝ
ꯁꯨꯃꯥꯏꯅ ꯊꯥꯕ ꯁꯨꯝꯕꯒꯤ ꯊꯕꯛꯀꯤ ꯑꯦꯄ꯭ꯂꯥꯏ ꯇꯧꯕ ꯃꯤꯁꯤꯅ ꯑꯌꯥꯝꯕ ꯍꯦꯜꯂꯦꯕ ꯑꯩ ꯏꯃꯥꯟꯅꯕ ꯑꯃꯅꯁꯨ ꯍꯪꯉꯛ ꯈ꯭ꯔꯦꯕ ꯃꯣꯏ ꯃꯅꯥꯎ ꯄꯋꯥꯖꯤꯡ ꯀ꯭ꯂꯥꯁ ꯏꯂꯚꯦꯟ ꯇꯨꯌꯦꯜꯞꯀꯨꯝꯕꯁꯤꯗꯤ ꯄꯥꯕ ꯄꯥꯅꯕ꯭ꯔꯥ ꯑꯗꯨꯝ ꯇꯧꯕ꯭ꯔꯥ ꯀꯃꯥꯏꯅ ꯇꯧꯒꯦꯅ
ꯑꯥꯎ
ꯑꯣ ꯀ꯭ꯂꯥꯁ ꯂ ꯇꯨꯋꯌꯦꯞꯁꯤ ꯊꯣꯏꯗꯣꯛꯅ ꯂꯥꯛꯇꯦꯕ ꯑꯩꯅ ꯍꯥꯏꯁꯦ ꯉꯁꯥꯏ ꯦ ꯍꯥꯏꯕꯗꯣ ꯃꯐꯝ ꯃꯐꯝꯒꯤ ꯀꯣꯆꯤꯡ ꯁꯦꯟꯇꯔ ꯌꯥꯝ ꯂꯩꯕ ꯅꯤꯠꯀꯤ ꯀꯩꯒꯤ ꯁꯨꯝ ꯂꯩꯅꯕ ꯀꯥꯡꯕꯨꯗꯨꯗꯤ ꯑ꯭ꯋꯥꯏ ꯑꯦꯔꯤꯌꯥ ꯅꯛꯄꯇꯨꯗꯤ ꯑꯗꯨꯒꯨꯝꯕ ꯃꯤꯅ ꯄꯥꯏꯌꯦꯕ ꯈꯤꯇꯪ ꯂꯥꯞꯊꯣꯔꯛꯑꯒ ꯑꯩꯈꯣꯏ ꯁ꯭ꯋꯥꯏ ꯁ꯭ꯋꯥꯏ ꯑꯩꯈꯣꯏꯒꯤꯁꯤꯗ ꯑꯩꯒꯤ ꯑꯩꯅ ꯄꯥꯕ ꯂꯥꯏꯕ꯭ꯔꯦꯔꯤꯁꯦ
ꯎꯝ
ꯀꯩꯅꯣ ꯇꯧꯋꯦ ꯌꯨ ꯄꯤ ꯑꯦꯁ ꯁꯤꯒꯤ ꯁꯤꯚꯤꯜ ꯁꯥꯔꯚꯤꯁꯀꯤ ꯑꯦꯛꯖꯥꯝ ꯊꯥꯕꯒꯨꯝꯕꯒꯤ ꯑꯌꯥꯝꯕ ꯑꯣꯏꯌꯦꯕ
ꯑꯣ ꯑꯗꯨꯗꯤ ꯅꯣꯏ ꯂꯥꯏꯕ꯭ꯔꯦꯔꯤꯁꯦ ꯂꯥꯏꯔꯤꯛꯀꯗꯤ ꯑꯩꯈꯣꯏꯒꯤ ꯃꯣꯏꯅ ꯁꯨꯝ ꯃꯄꯨꯗꯨꯅꯀꯣ ꯂꯥꯏꯔꯤꯛꯀꯗꯤ ꯃꯈꯟ ꯃꯈꯜ ꯂꯩꯔꯒ ꯅꯣꯏꯒꯤꯗꯨꯗꯤ ꯊꯝꯕ꯭ꯔꯥ ꯅꯠꯇ꯭ꯔꯒꯅ ꯆꯨꯝꯅꯗꯪꯒꯤ ꯑꯩꯈꯣꯏꯒꯤ ꯂꯥꯛꯑꯒꯀꯣ ꯂꯥꯏꯔꯤꯛꯀ ꯄꯥꯅꯕ ꯇꯦꯕꯜ ꯒ ꯃꯩ ꯅꯨꯡ ꯑꯗꯨꯃꯥꯏꯅꯪ ꯇꯧꯔꯒ ꯄꯤꯔꯒ ꯑꯗꯨ ꯈꯤꯇꯪ ꯑꯦꯄ꯭ꯂꯥꯏ ꯇꯧꯕ꯭ꯔꯥꯩ ꯀꯩ ꯁꯛ ꯄ꯭ꯂꯥꯏ ꯇꯧꯒꯦ ꯃꯣꯏꯒꯤ ꯐꯦꯁꯤꯂꯤꯇꯤꯗꯨꯗ ꯐꯪꯕꯗꯣ ꯅꯣꯏꯒꯤꯗꯨꯗ ꯑꯝꯇ
ꯃꯥꯒꯤ ꯑꯣꯅꯔ ꯃꯄꯨ ꯑꯣꯏꯔꯤꯕ ꯃꯤꯗꯣ ꯑꯗꯨꯗꯨꯅ ꯑꯗꯨꯗꯨꯒꯤ ꯃꯈꯥ ꯄꯣꯜꯂꯦ ꯊꯝꯕꯁꯦ ꯍꯥꯏꯗꯤ ꯑꯩꯈꯣꯏꯒꯤ ꯑꯇꯞꯄꯅ ꯇꯧꯗꯕ ꯌꯥꯎꯋꯦꯕ ꯀꯣ ꯑꯩꯈꯣꯏꯒꯤꯁꯤꯅꯗ ꯀ꯭ꯟꯗꯥ ꯑꯥ꯫ ꯗꯤꯁꯀꯁꯟ ꯔꯨꯝ ꯌꯥꯎꯋꯦꯀꯣ ꯍꯥꯏꯗꯤ ꯈꯣꯏ ꯇꯤꯝ ꯁꯦ ꯂꯥꯏꯛ꯫ ꯄꯥꯃꯤꯅꯣꯎꯔꯥꯒꯥ ꯉ꯭ꯈ ꯋꯥꯔꯀꯄꯦꯏ ꯄꯣꯊ꯫ ꯑꯊꯥꯕ ꯑꯣꯏꯅ ꯗꯤꯁꯀꯁꯟ ꯇꯧꯔꯒ ꯃꯌꯥꯝꯁꯦ ꯀꯩ ꯀꯩꯅ ꯈꯟꯅꯔꯒ ꯋꯥꯔꯤ ꯁꯥꯟꯅꯕ ꯔꯨꯝ ꯑꯃ ꯄꯤ ꯑꯗꯒꯤ ꯋꯥꯔꯗ ꯗ꯭ꯔꯣꯞꯄꯤꯤ ꯑꯩꯈꯣꯏ ꯁꯤꯒꯤ ꯂꯥꯏꯕ꯭ꯔꯦꯔꯤ ꯁꯦ ꯀꯣ ꯋꯥ ꯗ꯭ꯔꯣꯞ ꯍꯥꯏꯗꯤ ꯏꯁꯥꯒꯤ ꯀꯩꯅꯣꯝ ꯀꯩꯅꯣꯝ ꯍꯥꯞꯆꯜꯂꯝꯅꯕꯒꯤ ꯑꯗꯥꯒꯤ ꯀꯥ ꯀꯐꯤ꯫ ꯊ꯭ꯃꯤ ꯑꯗꯥꯒꯤ꯫ ꯁꯣꯐ ꯍꯥꯏꯇꯥꯔꯦ ꯆꯥꯅꯕ ꯊꯀꯅꯥꯕꯥꯒꯤ ꯗꯨꯀꯥꯟ ꯍꯞꯄꯤ꯫
ꯑꯣꯍꯍ ꯂꯥꯏꯕ꯭ꯔꯦꯔꯤ ꯁꯤ ꯃꯥꯅꯨꯡ ꯁꯤ ꯗꯥ꯫
ꯑꯁꯤ ꯂꯩꯕꯁꯦ ꯍꯥꯏꯗꯤ ꯑꯈꯣꯏ ꯂꯦꯏꯔꯥꯒꯥ ꯄꯣꯠ ꯑꯥꯃꯥ ꯀꯦꯏꯅꯣꯝ ꯆꯥꯖꯥꯒꯦ ꯍꯥꯌ꯫ ꯇꯣꯍ ꯑꯗꯨꯒꯤ ꯂꯣꯏ ꯍꯥꯞꯄꯦ ꯕꯥ꯫ ꯑꯗꯥꯒꯤ ꯀꯐꯤ ꯊꯃꯒꯦ ꯊ꯭ꯀꯦ ꯁꯨ ꯀꯐꯤ ꯒꯨ ꯍꯥꯞꯄꯦ ꯕꯥ꯫ ꯑꯗꯨꯗꯤ ꯗꯤ ꯇꯤꯎꯁꯟ ꯇ꯭ꯕꯒꯦ ꯁꯨ ꯇ꯭ꯕꯥ ꯑꯗꯨꯒꯥ ꯄꯥꯔꯠ꯫ ꯀꯦꯏꯅꯣꯝ ꯍꯥꯌꯅꯥ ꯀꯧꯏ꯫ ꯄꯨꯂꯥꯒꯥ ꯋꯥꯔꯤ ꯁꯔꯒꯥ ꯀꯦꯏꯅꯣꯝ ꯆꯃꯤꯡꯒꯦ ꯍꯥꯌ꯫ ꯁꯨ ꯌꯥꯕꯥ ꯒꯤ ꯀꯦꯏꯅꯣ ꯔꯨꯝ ꯂꯣꯏ꯫ ꯄꯤꯌꯦ ꯕꯥ ꯑꯗꯨꯏ꯫ ꯐꯦꯁꯤꯂꯤꯇꯤ ꯐꯪꯉꯤ ꯑꯗꯣ ꯃꯥꯒꯤꯁꯤꯅ ꯑꯃꯨꯛ ꯂꯥꯏꯔꯤꯛ ꯂꯥꯏꯁꯨꯒꯤ ꯐꯦꯁꯤꯂꯤꯇꯤ ꯇꯤꯃ ꯌꯥꯎꯗ꯭ꯔꯦ ꯑꯦꯛꯁꯇ꯭ꯔꯥ ꯇꯣꯉꯥꯟꯅ
ꯑꯣ ꯑꯗꯨꯗꯤ ꯅꯣꯏ ꯅꯁꯥꯅ ꯎꯝ ꯅꯁꯥꯅ ꯄꯥꯖꯕ ꯂꯥꯏꯔꯤꯛꯇ ꯄꯨꯔ ꯄꯥꯖꯁꯤꯡꯗꯤ ꯌꯨꯝꯗꯤ ꯄꯥꯕꯗꯣ ꯌꯨꯝꯗꯤ
ꯄꯨꯔꯒ ꯊꯝꯃꯝꯃꯅꯤ ꯑꯩꯈꯣꯏꯅ ꯑꯗꯨꯝ ꯊꯝꯃꯝꯃꯅꯤ ꯑꯥ ꯑꯩꯈꯣꯏꯅ ꯑꯗꯨꯝ ꯊꯝꯃꯝꯃꯅꯤ ꯂꯥꯏꯔꯤꯛꯁꯦ ꯊꯝꯃꯝꯃꯁꯨ ꯌꯥꯏꯑꯕꯀꯣ ꯄꯥꯗꯣꯏ ꯄꯣꯠꯁꯦ ꯊ꯭ꯃꯥꯃꯅꯤ꯫ ꯆꯠꯊꯣꯛ ꯆꯠꯁꯤꯟ ꯄꯨꯊꯣꯛ ꯄꯨꯁꯤꯟ ꯅꯨꯡꯉꯥꯏꯇꯕ ꯂꯥꯏꯔꯤꯛꯁꯤꯡꯗꯨꯗꯤ ꯑꯩꯈꯣꯏ ꯊꯝꯃꯝꯃꯦꯕ ꯄꯥꯔꯒ
ꯃꯣꯏꯗꯤ ꯑꯍꯤꯡ ꯆꯨꯞꯄꯁꯨ ꯑꯗꯨꯝ ꯍꯥꯡꯕ꯭ꯔꯥ ꯀꯃꯥꯏꯅ
ꯑ ꯁꯤꯁꯦ ꯑꯩꯈꯣꯏ ꯂꯥꯏꯕ꯭ꯔꯦꯔꯤꯁꯤꯗꯤ ꯍꯥꯡꯉꯦ ꯑ ꯃꯣꯏꯁꯤ ꯁꯦꯗꯨꯜ ꯂꯩ
ꯑ
ꯂꯧꯅꯤꯡꯕꯁꯦ ꯏꯚꯅꯤꯡꯗꯪ ꯂꯧꯒꯦ ꯃꯣꯛ
ꯑꯣ ꯑꯄꯥꯝꯕ ꯁꯦꯗꯨꯜꯁꯦ ꯃꯤꯗꯨꯅ ꯁꯪ ꯁꯪꯕ ꯇꯥꯏꯃꯤꯡꯗꯨꯗ ꯇꯝꯅꯉꯥꯏꯒꯤ ꯄꯥꯅꯉꯥꯏꯒꯤ
ꯄꯩꯁꯥꯁꯨ ꯀꯝ ꯑꯣꯏꯌꯦ ꯄꯩꯁꯥꯁꯨ ꯃꯥꯟꯅꯗꯦꯕ ꯑꯗꯨꯅ
ꯀꯌꯥꯝ ꯊꯤꯒꯦ
ꯑꯩꯅ ꯅꯥꯏꯟ ꯍꯟꯗ꯭ꯔꯦꯠ ꯊꯤ ꯋꯥꯗ ꯑꯗꯣ ꯁꯤꯁꯦ ꯑꯥ ꯄꯥꯔ ꯃꯟꯗ ꯅꯥꯏꯟ ꯍꯟꯗ꯭ꯔꯦꯗ ꯊ꯭ꯔꯤ ꯁꯤꯁꯦ ꯀꯩꯅꯣꯅꯦ ꯑꯌꯨꯛ ꯄꯨꯡ ꯃꯉꯥꯗꯒꯤ ꯅꯨꯃꯤꯗꯥꯡ ꯄꯨꯡ ꯀꯩꯅꯣꯐꯥꯎ ꯑ ꯅꯤꯄꯥꯥꯟ ꯐꯥꯎ ꯎꯕ꯭ꯔꯥ ꯚꯏ ꯑꯣꯏꯕꯅꯦ ꯑꯗꯣ ꯀꯩꯅꯣ ꯇꯧꯋꯦ ꯌꯥꯝ ꯊꯥꯡꯉꯦ ꯃꯇꯝꯁꯦ ꯑꯗꯨꯒ ꯃꯤꯅ ꯅꯨꯡꯊꯤꯟꯗ ꯂꯧꯖꯒꯦꯁꯨ ꯌꯥꯎꯋꯤ ꯅꯨꯡꯗꯥꯡ ꯍꯣꯜ ꯂꯧꯒꯦꯁꯨ ꯌꯥꯎꯋꯤ
ꯑꯣ ꯅꯠꯇꯦ ꯑꯗꯨꯝꯗꯤ ꯍꯥ ꯃꯄꯨ ꯃꯄꯨꯅ ꯁꯪꯕ ꯈꯣꯠꯄꯗꯨ ꯂꯩꯇꯦꯕ
ꯁꯪꯗꯦ ꯍꯥꯡꯉꯦ ꯃꯣꯏ ꯁꯪꯕ ꯍꯥꯏꯁꯦ ꯂꯥꯏꯕ꯭ꯔꯦꯔꯤ ꯊꯣꯡ ꯍꯥꯡꯉꯤꯗꯣ ꯃꯣꯏ ꯃꯔꯛ ꯃꯔꯛ ꯈꯛꯇꯕꯨꯗꯤ ꯂꯥꯛꯏꯅꯤꯗ ꯆꯦꯛ ꯇꯧꯕ
ꯇ꯭ꯋꯦꯟꯇꯤ ꯐꯣꯔ ꯑꯋꯥꯔꯁꯁꯦ ꯑꯗꯨꯝ ꯑꯣꯄꯟ ꯇꯧꯔ ꯊꯝꯕꯤꯔꯁꯤꯅꯦ
ꯊꯝꯃꯦ ꯊꯝꯃꯦ
ꯑꯍꯤꯡ ꯅꯣꯡꯌꯥꯏ ꯀꯩ ꯑꯍꯤꯡ ꯅꯣꯡꯌꯥꯏꯗꯗꯤ ꯄꯥꯅꯕꯒ ꯂꯥꯛꯅꯕꯖꯥꯔꯣ ꯃꯣꯏ ꯁꯥꯇ꯭ꯔꯁꯤꯡꯁꯤꯕꯣ ꯏꯃꯦ
ꯅꯨꯄꯥ ꯃꯆꯥꯈꯩꯗꯤꯀꯣ ꯃꯣꯏ ꯑꯩꯅ ꯁꯨꯝ ꯑꯩꯒꯤ ꯀꯩꯅꯣꯗ ꯀꯣꯟꯇꯦꯛ ꯌꯥꯎꯔꯕꯅꯤꯅꯀꯣ ꯁ꯭ꯇꯦꯇꯁ ꯊꯥꯒꯠꯂꯛꯄ ꯎꯏꯌꯦꯕꯀꯣ ꯄꯨꯡ ꯇꯔꯥꯃꯥꯊꯣꯏ ꯃꯈꯥꯏ ꯕꯥꯔꯣ ꯇꯧꯔꯝꯗꯥꯏ ꯁ꯭ꯋꯥꯏꯗ ꯏꯁꯇꯦꯇꯁ ꯊꯥꯒꯠ ꯊꯥꯒꯠꯂꯛꯑꯦꯕ
ꯑꯥ
ꯈꯪꯕ꯭ꯔ
ꯑ
ꯑꯗꯨꯝ ꯊꯦꯡꯅ ꯂꯥꯏ ꯄꯥꯕꯒꯤ ꯑꯗꯣ ꯑꯩꯈꯣꯏ ꯅꯨꯄꯤ ꯃꯆꯥꯈꯩꯗꯤ ꯃꯣꯔꯅꯤꯡ ꯁꯤꯐꯀ ꯏꯚꯤꯅꯤꯡ ꯁꯤꯞꯀꯐꯧꯇꯪ ꯄꯥꯏꯑꯕ ꯑꯩꯅ
ꯎꯝ ꯎꯝ ꯎꯝ ꯎꯝ
ꯑꯗꯨꯃꯥꯏꯅ
ꯑꯣ ꯑꯗꯨꯝꯗꯤ ꯑꯥ
ꯀꯩꯅꯣ ꯁ꯭ꯋꯥꯏꯒꯤꯅꯦ ꯁꯤꯡꯖꯃꯩ ꯑꯥꯁ꯭ꯋꯥꯏꯗ ꯂꯥꯏꯔꯤꯛꯁꯨ ꯊꯝꯕ ꯃꯐꯝꯁꯨ ꯌꯥꯝ ꯅꯥꯟꯕ ꯃꯅꯨꯡꯒꯁꯦ ꯄꯨꯔꯥ ꯀꯩ ꯍꯥꯏꯒꯦ ꯂꯦ ꯑꯣꯜ ꯑꯣꯏꯔꯕ ꯂꯥꯏꯔꯤꯛꯁꯤꯡ ꯑꯔꯤꯕ ꯂꯥꯏꯔꯤꯛ ꯃꯌꯥꯝꯈꯁꯦ
ꯑꯗꯨꯗꯤ ꯄꯩꯁꯥ ꯇꯥꯉꯝꯃꯅꯤꯌꯦ
ꯑꯗꯨꯗꯤ ꯀꯩꯅꯣꯅꯦ ꯄꯩꯁꯥ ꯇꯥꯡꯕ ꯍꯥꯏꯁꯦ ꯃꯣꯏꯒꯤ ꯑꯩꯈꯣꯏꯒꯤ ꯁꯪ ꯇꯥꯟꯒꯨꯝꯕ ꯑꯗꯒꯤ ꯒ꯭ꯂꯨꯞꯀꯨꯝꯕ ꯅꯠꯇ꯭ꯔꯒ ꯑꯣꯔ ꯀꯩꯒꯨꯝꯕ ꯑꯣꯔꯒꯅꯥꯏꯖꯦꯁꯟ ꯃꯌꯥꯝ ꯌꯥꯝ ꯂꯩꯗꯅ ꯁꯨꯝꯕꯅ ꯁꯤꯜꯂꯒ ꯄꯈꯠꯄ ꯄꯣꯠꯅꯦꯕ ꯃꯣꯏ ꯗꯤ ꯔꯦꯖꯤꯁꯇꯥꯔ ꯇꯧꯕ ꯑꯃ ꯆꯪꯉꯦ ꯄꯩꯁꯥꯁꯦ ꯋꯥꯟ ꯇꯥꯏꯝ ꯔꯦꯖꯤꯁꯇꯔ ꯇꯧꯗꯣꯏꯕ
ꯇꯥꯕ꯭ꯔꯥ ꯑꯣ ꯑꯩꯁꯦ ꯑꯩꯈꯣꯏ ꯃꯅꯥꯅꯦ ꯃꯥꯏꯐꯝ ꯑꯝꯇꯪ ꯊꯥꯕꯤꯌꯨ ꯂꯥꯎꯅ ꯀꯧꯔꯛꯑꯦ ꯑꯩ ꯑꯃꯨꯇꯪ ꯊꯥꯔꯨꯅꯦ ꯑꯗꯨꯒ ꯑꯃꯨꯛ ꯑꯃꯨꯛꯇꯣꯨꯛ ꯇꯧꯔꯛꯀꯦ ꯀꯣꯜꯕꯩ ꯇꯧꯔꯛꯀꯦꯪ ꯋꯥꯔꯤ ꯈꯟꯖꯕ ꯀꯣ ꯀꯃꯥꯏ ꯀꯃꯥꯏꯅ ꯑꯩꯁꯨ ꯐꯖꯅ ꯑꯗꯤ ꯍꯌꯦꯡꯁꯨ ꯁꯪꯉꯏ ꯌꯥ ꯁꯪꯉꯣꯏꯅꯤ ꯅꯪꯗꯤ ꯊꯛ ꯄꯨꯁꯤꯟꯖꯕꯅꯤꯅꯕꯀꯣ ꯍꯣꯏ ꯍꯣꯏ ꯊꯝꯃꯦ ꯊꯝꯃꯦ ꯎꯝ